ꯄꯥꯏꯕꯤꯗꯨꯁꯨ ꯒꯨꯔ ꯔꯣꯍꯤꯟ ꯑꯣꯏꯕꯤꯔꯕꯣ
ꯑꯧ ꯃꯥꯅꯦ
ꯍꯧ ꯃꯥꯅꯦ ꯍ ꯑꯣ ꯏꯥꯛ ꯏꯟꯁꯥꯡ ꯀꯃꯥꯏꯅ ꯇꯧꯒꯦ ꯑꯗꯨꯝ ꯆꯝꯅ ꯆꯥꯔꯁꯨ ꯍꯥꯎꯈꯤꯕ ꯅꯠꯇ꯭ꯔꯣ ꯀꯃꯥꯏꯅ ꯇꯧꯒꯦ
ꯍꯣꯏ ꯉꯁꯤꯁꯤꯅ ꯀ ꯁꯨꯝ ꯀꯩꯀꯩ ꯊꯥꯎ ꯊꯥꯎ ꯀꯩꯀꯩ ꯆꯥꯔꯛꯄꯒꯤꯩꯀꯥ ꯑꯗꯨꯝ ꯆꯝꯅ ꯆꯥꯔꯦ ꯑꯗꯨꯝ ꯑꯗꯨꯝ ꯍꯥꯎꯋꯥꯏꯗ ꯀꯩꯁꯨ ꯇꯧꯗ꯭ꯔꯦ ꯍꯥꯏꯗꯤ ꯃꯇꯝꯕꯨꯗꯤ ꯑꯣꯏꯗ꯭ꯔꯦ ꯍꯋꯥꯏ ꯊꯔꯥꯛ ꯀꯩꯀꯩ ꯊꯣꯡꯉꯒꯀꯣ ꯍꯋꯥꯏ ꯊꯔꯥꯛꯒ ꯉꯥꯄ ꯄꯥꯏ ꯍꯥꯞꯄ ꯊꯣꯡꯕ ꯍꯋꯥꯏ ꯐꯔꯤꯗꯀ
ꯈꯣꯟꯖꯦꯜꯁꯦ ꯐꯖꯔꯝꯕꯅꯦ ꯌꯥꯝ ꯍꯧꯔꯛꯄꯗꯗꯤ ꯑꯗꯣ ꯍꯧꯖꯤꯛꯁꯦ ꯁꯦꯝꯕ ꯃꯥꯟꯕ ꯑꯃ ꯌꯥꯎꯕ ꯍꯧꯔꯛꯑꯦ ꯍꯥꯏꯗꯤ ꯈꯣꯟꯖꯦꯜ ꯂꯨꯝꯕ ꯁꯥꯕꯒꯤ ꯑꯃ ꯂꯩꯗꯅꯀꯣ ꯑꯩ ꯍꯧꯖꯤꯛ ꯂꯩꯗꯅ ꯈꯣꯟꯖꯦꯜ ꯑꯃ ꯑꯗꯨꯝ ꯑꯩꯈꯣꯏꯒꯤ ꯅꯣꯏ ꯑꯩꯈꯣꯏ ꯍꯥꯟꯅ ꯇꯤꯟꯅꯔꯝꯕ ꯏꯃꯥꯟꯅꯕ ꯑꯃꯁꯨ ꯂꯩꯗꯅ ꯌꯨꯇ꯭ꯌꯨꯕꯇꯅ ꯈꯣꯟꯖꯦꯜ ꯑꯃ ꯑꯣꯏꯕ ꯑꯁꯦꯡꯕꯗꯅ ꯈꯣꯟꯖꯦꯜ ꯑꯃ ꯑꯣꯏꯕꯗꯣ ꯁꯥꯕꯩ ꯇꯥꯏꯞꯇ ꯇꯧꯕꯗꯣ ꯑꯗꯨ ꯑꯗꯨꯃꯥꯏꯅꯒ ꯇꯧꯔꯦ ꯅꯠꯇ꯭ꯔꯒ ꯏꯁꯥꯗ ꯌꯥꯝꯅ ꯅꯨꯡꯉꯥꯏꯇꯕꯒꯤ ꯄꯣꯊꯥꯅꯤꯡꯕꯒꯤ ꯈꯣꯟꯖꯦꯜ ꯑꯣꯏꯕ ꯒꯤꯔꯁꯨ ꯈꯪꯗ꯭ꯔꯤꯀꯣ ꯑꯗꯣ ꯍꯧꯖꯤꯛꯀꯤꯗꯨꯅ ꯈꯤꯇꯪ ꯁꯥꯕꯗꯤ ꯃꯥꯜꯂꯦ ꯌꯥꯔꯒꯗꯤ ꯆꯨꯝꯅ ꯑꯗꯨꯝ ꯉꯥꯡꯕꯤꯌꯣ ꯏꯁꯥꯒꯤꯗꯀꯣ ꯌꯥꯝ ꯍꯦꯟꯖꯤꯟꯗꯕꯤꯗ ꯅꯣꯔꯃꯦꯜ ꯑꯣꯏꯔꯝꯅ ꯑꯗꯨꯝ ꯉꯥꯡꯕꯤꯌꯣ ꯑꯗꯨꯅ ꯍꯦꯟꯅ ꯐꯖꯩꯌꯦꯅ ꯍꯥꯏꯒꯦ ꯇꯧꯕꯅꯦ ꯑꯗꯣ ꯋꯥꯋꯀꯤꯡꯒꯨꯝꯕ ꯆꯠꯂꯨꯒꯗ꯭ꯔꯥ ꯍꯧꯖꯤꯛꯁꯤꯕꯨ ꯁꯌꯥ ꯇꯣꯛꯑꯒ ꯅꯠꯇ꯭ꯔꯒ ꯀꯃꯥꯏꯅ ꯇꯧꯒꯅꯤ ꯑꯗꯨꯝ ꯇꯨꯝꯅꯔꯒꯗ꯭ꯔꯥ
ꯑꯁ ꯀꯥꯏꯗ ꯋꯥꯀꯤꯡꯕꯗꯣ ꯋꯥꯕꯁꯨ ꯇꯧꯔꯀꯥꯟꯗ
ꯑꯣ ꯐꯔꯦ ꯐꯔꯦ ꯑꯗꯨꯕꯨꯗꯤ ꯍꯣꯏ ꯋꯥꯔꯗꯤ ꯄꯣꯊꯥꯔꯣ ꯍꯥꯏꯕꯗꯤ ꯍꯌꯦꯡꯁꯨ ꯑꯃꯨꯛ ꯉꯟꯟꯅ ꯍꯧꯒꯠꯇꯕ ꯌꯥꯔꯔꯣꯏꯕꯀꯣ ꯌꯨꯝꯒꯤ ꯏꯃꯨꯡꯗ ꯊꯣꯛꯑꯒ ꯑꯩꯅ ꯑꯃꯨꯛ ꯊꯦꯡꯅ ꯍꯧꯒꯠꯀꯦ ꯑꯗꯨꯗꯤ ꯀꯩꯁꯨ ꯃꯤꯅꯁꯨ ꯐꯖꯔꯣꯏ ꯏꯁꯥꯅꯁꯨ ꯅꯨꯡꯉꯥꯏꯔꯣꯏꯕꯀꯣ ꯑꯗꯨ ꯍꯌꯦꯡꯁꯨ ꯉꯟꯅ ꯍꯧꯒꯠꯀꯗꯕꯅꯤꯅ ꯌꯥꯔꯒꯕꯨꯗꯤ ꯄꯣꯊꯥꯔꯣ ꯑꯗꯣ ꯄꯣꯊꯥꯗ꯭ꯔꯤꯉꯩꯗ ꯉꯁꯥꯏꯒꯤ ꯆꯥꯛꯆꯥ ꯇꯣꯛꯄꯒꯗꯤ ꯑꯃꯨꯛ ꯇꯨꯝꯍꯟꯅꯤꯡꯗꯦꯕꯀꯣ ꯉꯍꯥꯛꯇꯪꯗ ꯑꯣꯏꯔꯁꯨ ꯄꯨꯡ ꯑꯃꯃꯨꯛꯇꯪ ꯑꯣꯏꯔꯒꯁꯨ ꯋꯥꯋꯀꯤꯡꯃꯛ ꯆꯠꯇ꯭ꯔꯒꯁꯨ ꯐꯝꯃꯒ ꯂꯩꯕꯅꯤ ꯈꯪꯗꯦ ꯁꯨꯃꯥꯡꯗꯨꯗ ꯉꯍꯥꯛꯇꯪ ꯂꯦꯞꯄꯅꯤ ꯈꯪꯗꯦ ꯃꯤ ꯑꯃꯒ ꯋꯥꯔꯤ ꯁꯥꯟꯅꯕꯅꯤ ꯈꯪꯗꯦ ꯑꯗꯨꯃꯥꯏꯅ ꯇꯧꯕꯤꯌꯣ ꯇꯨꯝꯗ꯭ꯔꯤꯉꯩꯗꯨꯗ ꯆꯥꯛꯆꯥ ꯇꯣꯛꯑ ꯃꯇꯨꯡ ꯄꯨꯡ ꯑꯃꯃꯨꯛꯇꯤ ꯂꯩꯕꯤꯔꯝꯃꯣ ꯑꯗꯨꯅ ꯍꯦꯟꯅ ꯍꯛꯆꯥꯡꯗꯁꯨ ꯐꯒꯗꯕ ꯃꯥꯜꯂꯦ ꯁꯣꯝꯁꯨ ꯑꯗꯨꯝ ꯈꯪꯕꯤꯔꯝꯒꯅꯦꯅ ꯈꯜꯂꯦ ꯈꯪꯕ ꯅꯠꯇ꯭ꯔꯣ
ꯈꯪꯉꯦ ꯑꯗꯣ ꯑꯩ ꯁꯤꯁꯦ ꯐꯃꯨꯡꯗꯤ ꯑꯗꯨꯝ ꯉꯝꯗ꯭ꯔꯦꯕꯀꯣ ꯍꯥꯏꯕꯗꯤ ꯊꯕꯛꯇꯣ ꯋꯥꯕꯒꯤ ꯈꯣꯟꯁꯥꯏꯗꯒꯤ ꯒꯥꯔꯤꯁꯨ ꯁꯥꯡ ꯊꯣꯔꯛꯄ ꯑꯗꯨꯗꯨꯅ ꯀꯩ ꯍꯥꯏꯅꯤ ꯑꯩꯁꯦ ꯆꯥꯛꯀ ꯆꯥꯁꯤꯜꯂꯨꯔꯒ ꯑꯩ ꯍꯟꯗꯛ ꯏꯁꯥꯅꯀꯣ ꯈꯪꯖꯩꯕꯀꯣ ꯈꯣꯡ ꯍꯥꯝꯕ ꯈꯣꯠꯄ ꯐꯝꯕ ꯈꯣꯠꯄ ꯇꯧꯕ ꯀꯥꯟꯗ ꯑꯗꯒꯤ ꯁꯤꯗꯤ ꯌꯥꯝ ꯋꯥꯕꯗꯣ ꯑꯗꯒꯤ ꯍꯧꯔꯛꯄ ꯀꯥꯟꯗꯒ ꯀꯣꯛꯁꯤꯨꯗ ꯀꯩ ꯍꯥꯏꯅꯤ ꯑꯩꯈꯣꯏꯒꯤ ꯕꯪ ꯕꯪ ꯂꯥꯎꯕꯒꯨꯝ ꯨꯝꯕꯒꯨꯝ ꯇꯧꯕ ꯑꯗꯨꯃꯥꯏꯅ ꯇꯧꯕꯁꯨ ꯌꯥꯎꯋꯦ ꯑꯗꯒꯤ ꯑꯗꯨꯝ ꯑꯗꯨꯝ ꯍꯩꯅꯕꯤ ꯑꯣꯏꯈ꯭ꯔꯦ ꯆꯥꯛ ꯆꯥꯊꯣꯛꯄꯒꯀꯣ ꯐꯃꯨꯡꯗ ꯐꯩꯁꯨ ꯑꯃ ꯇꯜꯂꯒ ꯈꯛꯇ ꯉꯥꯏꯊꯔꯒ ꯑꯗꯨꯝ ꯂꯩꯕ ꯈꯣꯠꯄ ꯇꯧꯕꯁꯦ ꯑꯌꯨꯛꯀꯤꯁꯨ ꯉꯥꯏꯔꯦ ꯅꯨꯡꯗꯥꯡꯒꯤꯁꯨ ꯉꯥꯏꯔꯦ ꯑꯗꯨ ꯅꯍꯥꯟꯈꯩꯗꯤ ꯁꯨꯝ ꯈꯔ ꯈꯗꯤ ꯆꯠꯄ ꯈ ꯈꯣꯠꯄ ꯇꯧꯕꯅꯦ ꯑꯗꯣ ꯉꯁꯤꯗꯤ ꯑꯃꯝ ꯌꯥꯝ ꯂꯥꯡꯒꯗꯧꯕ ꯍꯥꯏꯇꯥꯔꯦꯀꯣ ꯑꯗꯨꯝ ꯃꯔꯥꯡ ꯃꯔꯥꯡ ꯂꯧꯕ ꯑꯁꯤ ꯑꯩꯈꯣꯏ ꯍꯦꯟꯐꯝ ꯂꯩꯗꯅ ꯑꯗꯨꯗ ꯃꯣꯏ ꯀꯩꯀꯩ ꯀꯣ ꯂꯤꯦꯛ ꯐꯦꯡꯕ ꯈꯣꯠꯄ ꯇꯧꯕ ꯑꯗꯒꯤ ꯃꯄꯥꯟ ꯊꯣꯛꯑ ꯁꯥꯟꯅꯕꯁꯨ ꯈꯔ ꯅꯨꯡꯉꯥꯏꯇꯕꯀꯣ ꯑꯗꯨꯗꯨꯒꯤ ꯗ
ꯑꯣ ꯑꯗꯨꯣ ꯑꯗꯨꯕꯨꯗꯤ ꯑꯣꯏꯔꯦ ꯉꯁꯤꯕꯨꯗꯤ ꯉꯁꯤ ꯑꯣꯏꯔꯦ ꯑꯗꯨꯗꯣ ꯅꯍꯥꯟꯈꯩꯁꯨ ꯑꯗꯨꯃꯥꯏꯅ ꯑꯗꯨꯝ ꯆꯥꯛꯆꯥꯥꯊꯣꯏꯗꯣ ꯑꯗꯨꯅꯁꯨ ꯑꯣꯏꯗꯣꯏꯅꯤꯀꯣ ꯏꯁꯥ ꯆꯥꯎꯈꯠꯄꯗ ꯃꯇꯦꯡ ꯌꯥꯝ ꯑꯣꯏꯔꯤꯁꯦ ꯍꯥꯏꯕꯗꯤ ꯍꯧꯖꯤꯛꯁꯦ ꯑꯋꯥꯕ ꯊꯕꯛ ꯀꯩꯀꯥ ꯁꯨꯕ ꯈꯣꯠꯄꯁꯨ ꯊꯣꯏꯅ ꯂꯩꯇꯕꯅꯤꯅ ꯏꯁꯥꯗ ꯍꯥꯏꯕꯗꯤ ꯆꯥꯁꯤꯜꯂꯤꯕ ꯄꯣꯠꯁꯦ ꯆꯠꯊꯣꯛꯈꯤꯅꯉꯥꯏꯒꯤ ꯄꯣꯠꯁꯦ ꯀꯩꯁꯨ ꯂꯩꯇꯦꯕ ꯏꯅꯔꯖꯤꯁꯦ ꯑꯗꯨꯅ ꯑꯗꯨꯝ ꯆꯥꯕ ꯂꯣꯏꯕꯒ ꯑꯃꯨꯛ ꯐꯃꯨꯡ ꯍꯥꯏꯔꯗꯅꯀꯣ ꯑꯃꯨꯛ ꯂꯩꯁꯤꯜꯂꯒꯗꯤ ꯑꯗꯨꯅ ꯍꯦꯟꯅꯁꯨ ꯑꯆꯧꯕ ꯃꯔꯝ ꯑꯃ ꯑꯣꯏꯗꯣꯏꯅꯤ ꯏꯁꯥ ꯆꯥꯎꯈꯠꯂꯛꯄꯒꯤ ꯑꯗꯒꯤ ꯍꯧꯖꯤꯛꯇꯤ ꯆꯥꯎꯈꯠꯄꯒꯤ ꯃꯇꯝꯁꯨ ꯆꯍꯤꯁꯨ ꯍꯦꯜꯂꯕꯅꯤꯅ ꯑꯩꯈꯣꯏꯅ ꯆꯥꯁꯤꯜꯂꯤꯕ ꯃꯌꯥꯝꯁꯦ ꯄꯥꯛꯊꯣꯛꯄꯗ ꯂꯣꯏꯅ ꯑꯣꯏꯔꯛꯀꯗꯣꯏꯅꯦꯕꯀꯣ ꯍꯥꯏꯗꯤ ꯈꯠꯈꯤꯕ ꯈꯣꯠꯄꯗꯗꯤ ꯑꯩꯈꯣꯏꯅ ꯂꯥꯛꯑꯔꯣꯏꯕꯀꯣ ꯑꯗꯨꯅ ꯆꯥꯕ ꯊꯛꯄꯁꯨ ꯈꯤꯇꯪ ꯌꯦꯡꯁꯤꯟꯕꯤꯌꯣ ꯑꯗꯨꯒ ꯌꯥꯔꯒꯗꯤ ꯉꯁꯥꯏꯒꯤ ꯆꯥ ꯇꯛꯄꯒ ꯍꯦꯛ ꯇꯨꯝꯁꯤꯟꯕ ꯐꯃꯨꯡꯗ ꯐꯝꯖꯤꯟꯕ ꯑꯗꯨꯃꯥꯏꯅ ꯇꯧꯗꯕꯤꯗꯀꯣ ꯑꯗꯨꯃꯥꯏꯅ ꯇꯧꯕꯤꯌꯣ ꯑꯗꯨꯒ ꯌꯥꯔꯤꯈꯩ ꯌꯥꯝꯅ ꯆꯥꯗꯕꯤꯗ ꯍꯣꯏ ꯑꯃꯨꯛ ꯈꯤꯇꯪ ꯌꯥꯝꯥ ꯑꯃꯨꯛ ꯆꯥꯕꯗ ꯌꯥꯝ ꯆꯥꯗꯕ ꯍꯥꯏꯇꯥꯔꯦꯀꯣ ꯑꯗꯣ ꯑꯅꯤꯔꯛ ꯑꯍꯨꯝꯂꯛ ꯊꯣꯛꯅ ꯑꯗꯨꯝ ꯆꯔꯥ ꯋꯥꯟꯕꯩ ꯇꯥꯏꯞꯇ ꯆꯥꯕꯗꯨꯅ ꯑꯃ ꯑꯣꯏꯔꯒ ꯑꯃꯨꯛ ꯆꯥꯕꯗ ꯌꯥꯝ ꯌꯥꯝ ꯆꯥꯁꯤꯟꯕꯤꯒꯅꯣ ꯍꯥꯏꯕꯗꯤ ꯑꯗꯨꯅ ꯍꯦꯟꯅ ꯏꯁꯥꯗꯁꯨ ꯅꯨꯡꯉꯥꯏꯒꯅꯦꯕꯀꯣ ꯌꯥꯡꯂꯞꯀ ꯂꯩꯕꯗꯨꯅ ꯈꯤꯇꯪ ꯅꯨꯡꯉꯥꯏꯕꯅꯦꯕ ꯏꯁꯥꯒꯤ ꯍꯥꯏꯀ ꯆꯥꯟꯅꯅ ꯍꯥꯏꯇꯥꯔꯦꯀꯣ ꯑꯗꯣ ꯑꯗꯨꯃꯥꯏꯅ ꯇꯧꯍꯟꯅꯤꯡꯉꯦ ꯌꯥꯔꯒꯗꯤ ꯑꯗꯨꯃꯥꯏꯅ ꯑꯣꯏꯅ ꯇꯧꯕꯤꯌꯣ ꯁꯣꯝꯁꯨ
ꯑꯩꯈꯣꯏꯩꯅ ꯇꯧꯒꯦꯗꯤ ꯈꯟꯕꯅꯦꯕꯀꯣ ꯑꯗꯣ ꯍꯧꯖꯤꯛꯀꯥꯟꯗꯤ ꯊꯕꯛ ꯊꯣꯛꯄꯅꯤꯅꯀꯣ ꯃꯌꯥꯝ ꯃꯌꯥꯝ ꯍꯥꯏꯗꯤ ꯊꯥꯛꯁꯤ ꯇꯣꯉꯥꯟ ꯇꯣꯉꯥꯟꯑ ꯁꯤꯅ ꯑꯩꯒꯤ ꯁꯔꯨꯛꯅꯤ ꯍꯥꯏꯔꯒ ꯇꯣꯉꯥꯟꯅ ꯄꯨꯈꯐꯝ ꯑꯃ ꯊꯤꯔꯒ ꯆꯥꯈꯤꯕ ꯈꯣꯠꯈꯤꯕ ꯑꯣꯏꯔꯗꯤ ꯐꯕ ꯑꯗꯨ ꯅꯠꯇꯕꯅꯤꯅ ꯄꯨꯈꯐꯝ ꯑꯗꯨꯝ ꯄꯨꯂꯞꯇ ꯊꯤꯖꯤꯜꯂꯅꯤ ꯑꯗꯒꯤꯗꯤ ꯑꯩꯅ ꯆꯥꯛꯇꯣ ꯃꯌꯥꯝ ꯃꯌꯥꯝ ꯆꯥꯃꯤꯟꯅꯕ ꯍꯥꯏꯌꯦꯅ ꯑꯩ ꯈꯤꯇꯪ ꯆꯥꯅꯤꯡ ꯇꯥꯔꯁꯨ ꯃꯌꯥꯝ ꯄꯨꯜꯂꯞ ꯆꯥꯃꯤꯟꯅꯕ ꯅꯥꯕ ꯀꯥꯟꯗ ꯏꯊꯟꯇ ꯆꯥꯕꯗ ꯌꯥꯗꯕꯗꯣ ꯃꯌꯥꯝ ꯄꯨꯜꯂꯞ ꯆꯥꯃꯤꯟꯅꯔꯗꯤ ꯈꯔ ꯆꯥꯕ ꯌꯥꯏꯌꯦꯑꯅ ꯑꯗꯤ ꯑꯅꯥꯕꯅꯦ ꯐꯃꯨꯡ ꯂꯩꯔꯀꯥꯟꯗ ꯆꯥꯛ ꯊꯤꯡꯖꯤꯟꯕ ꯈꯣꯠꯂꯒ ꯆꯥꯕꯗꯨ ꯅꯨꯡꯉꯥꯏꯇꯦꯅꯀꯣ ꯑꯗꯨꯝ ꯃꯌꯥꯝ ꯆꯥꯃꯤꯟꯅꯕ ꯍꯥꯏꯅꯔꯤꯅꯦꯕ ꯑꯩꯅ ꯍꯥꯏꯅꯤꯡꯉꯁꯤꯀꯣ ꯑꯗꯨꯗꯝ ꯃꯌꯥꯝ ꯄꯨꯂꯞ ꯄꯨꯂ ꯆꯥꯈꯤꯕꯒꯤ ꯑꯗꯨꯝ ꯈꯪꯗꯦ ꯑꯣꯔꯁꯨ ꯑꯗꯨꯝ ꯆꯥꯅꯤꯡꯉꯒ ꯑꯗꯨꯝ ꯍꯥꯎꯔꯒ ꯂꯩꯕ ꯇꯥꯏꯞ ꯇꯧꯕꯗꯣ ꯑꯗꯨꯃꯥꯏꯅ ꯇꯧꯕꯒꯤ ꯑꯗꯨꯝ ꯆꯥꯁꯤꯟꯈꯤꯕꯒꯤ ꯍꯟꯗꯛꯇꯤ ꯑꯩ ꯈꯔ ꯍꯦꯟꯖꯤꯜꯂꯛꯑꯦ ꯑꯗꯒꯤꯗꯤ ꯑꯗꯨꯝ ꯆꯥꯛ ꯍꯦꯟꯖꯤꯟꯕꯒꯤꯅꯦꯕꯀꯣ ꯆꯥ ꯑꯇꯣꯞꯄ ꯏꯁꯥꯁꯦ ꯋꯥꯔꯨꯕ ꯀꯩꯀꯩ ꯇꯧꯔꯒ ꯄꯨꯂꯞ ꯃꯨꯏꯊꯔꯒ ꯇꯨꯝꯅꯤꯡꯕꯒꯨꯝ ꯀꯩꯒꯨꯝꯕ ꯇꯧꯔꯒ ꯑꯗꯨꯝ ꯂꯩꯕꯁꯦ ꯑꯗꯨꯝ ꯁꯤ ꯀꯨꯏꯔꯦꯕ ꯈꯣꯠ ꯑꯗꯨꯝ ꯇꯧꯔꯛꯏꯁꯦ ꯍꯟꯗꯛ ꯑꯗꯨꯝ ꯈꯔ ꯇꯧꯔꯛꯄ ꯈꯣꯠꯄ ꯇꯧꯕꯁꯤꯗ ꯑꯩ ꯑꯗꯨꯝ ꯇꯧꯔꯛꯏꯅꯦ ꯅꯨꯃꯤꯠ ꯃꯔꯤꯕ ꯉꯥꯏꯐ ꯁꯨꯌꯦꯦ
ꯑꯗꯨ ꯍꯥꯏꯔꯒ ꯑꯩꯈꯣꯏ ꯁꯤꯒꯤ ꯈ꯭ꯋꯥꯏꯗꯒꯤ ꯁꯣꯏꯕꯁꯦ ꯁꯤꯅꯦꯕꯀꯣ ꯆꯥꯃꯤꯟꯅꯕ ꯊꯛꯃꯤꯟꯅꯕꯒꯤꯗꯤ ꯌꯥꯝ ꯐꯖꯕ ꯀꯣ ꯑꯗꯨꯒ ꯉ ꯉꯁꯥꯏꯒꯤ ꯃꯌꯥꯝ ꯄꯨꯈꯝ ꯑꯃꯗꯒ ꯆꯥꯃꯤꯟꯅꯩ ꯍꯥꯏꯁꯦ ꯌꯥꯝ ꯅꯨꯡꯁꯤꯕꯅꯦꯕ ꯄꯨꯛꯅꯤꯡꯒꯁꯨꯀꯣ ꯏꯆꯤꯟ ꯏꯅꯥꯎ ꯃꯈꯩ ꯄꯨꯈꯝ ꯑꯃꯗ ꯄꯨꯜꯂꯛꯒ ꯆꯥꯃꯤꯟꯅꯔꯁꯦ ꯑꯗꯨꯗ ꯑꯩꯈꯣꯏꯒꯤ ꯁꯣꯏꯔꯤꯁꯤꯅ ꯀꯗꯥꯏꯗ ꯁꯣꯏꯒꯦ ꯍꯥꯏ ꯀꯥꯟꯁꯤꯗ ꯉꯁꯥꯏꯒꯤ ꯃꯌꯥꯝꯁꯦ ꯆꯥꯃꯤꯟꯅꯔꯕꯅꯤꯅ ꯅꯪꯅ ꯍꯥꯏꯗꯣ ꯁꯤ ꯁ꯭ꯋꯥꯏ ꯃꯄꯥꯁꯤꯅ ꯑꯩ ꯈꯛꯇꯪꯅꯤ ꯁꯤ ꯆꯥꯔꯒꯗꯤ ꯑꯩ ꯌꯥꯔꯕꯅꯦꯅ ꯈꯪꯖꯕ ꯉꯝꯗꯕꯗꯣ ꯃꯌꯥꯝ ꯆꯥꯃꯤꯟꯅꯅꯤꯅ ꯑꯗꯨꯝ ꯀꯣꯠ ꯀꯣꯠꯂꯒ ꯍꯥꯎꯔꯕ ꯑꯣꯏꯅꯁꯨꯨ ꯅꯤꯡꯕꯅꯦꯕꯀꯣ ꯑꯗꯨꯝ ꯍꯦꯟꯅꯁꯨ ꯍꯥꯎꯗꯤ ꯍꯥꯎꯕꯅꯦ ꯃꯌꯥꯝ ꯆꯥꯃꯤꯟꯅꯕꯁꯦ ꯑꯗꯣ ꯑꯗꯨꯃꯥꯏꯅ ꯁꯨꯝ ꯆꯥꯈꯤꯕꯅꯤꯅ ꯍꯥꯞꯊꯔꯛꯏꯈꯩ ꯑꯗꯨꯝ ꯌꯥꯕꯗꯣꯀꯣ ꯑꯗꯨꯅ ꯑꯩꯅ ꯆꯥꯁꯤꯈꯩꯁꯦ ꯀꯌꯥꯝ ꯌꯥꯝꯌꯥꯝ ꯁꯨꯈ꯭ꯔꯒꯦꯁꯤ ꯈꯪꯗꯕ ꯍꯥꯏꯇꯥꯔꯦ ꯏꯁꯥꯅ ꯑꯗꯨꯅ ꯑꯗꯨꯝ ꯆꯥꯁꯤꯜꯂꯒ ꯑꯗꯨꯝ ꯂꯩꯕꯤꯗꯣ ꯑꯗꯨꯃꯥꯏꯅ ꯇꯧꯕꯁꯦ ꯁꯤꯁꯤ ꯃꯌꯥꯝ ꯁꯣꯛꯑꯦꯕꯀꯣ ꯃꯌꯥꯝ ꯆꯥꯃꯤꯟꯅꯕꯗ ꯑꯗꯨꯗꯩꯗꯨꯗ ꯑꯩꯅ ꯑꯁ ꯑꯩꯗꯤ ꯄꯨꯈꯝ ꯇꯣꯡꯉꯥꯟꯒꯦ ꯏꯊꯟꯇ ꯆꯥꯛꯀꯦꯒ ꯍꯥꯏꯕꯁꯨ ꯑꯃꯨꯛ ꯌꯥꯄꯣ ꯅꯠꯇꯦꯕꯀꯣ ꯃꯌꯥꯝ ꯆꯥꯃꯤꯟꯅ ꯀꯥꯟꯗꯗꯤ ꯐꯖꯗꯦꯗꯅꯀꯣ ꯑꯗꯨꯁꯨ ꯑꯗꯨꯅ ꯃꯌꯥꯝ ꯄꯨꯟꯕꯒꯤ ꯑꯩꯈꯣꯏꯒꯤ ꯁꯣꯏꯕ ꯍꯥꯏꯔꯒꯗꯤ ꯁꯨꯃꯥꯏꯅ ꯍꯥꯏꯗꯤ ꯄꯨꯂꯞ ꯄꯨꯂꯞ ꯐꯝꯃꯤꯟꯅꯔꯒ ꯄꯪꯖꯥ ꯆꯥꯁꯤꯟꯕꯒꯤ ꯊꯕꯛꯁꯦ ꯑꯗꯨꯝ ꯉꯁꯥꯏ ꯑꯩ ꯍꯥꯏꯁꯦ ꯑꯩꯅ ꯈꯤꯇꯪ ꯊꯨꯅ ꯆꯥꯕ ꯃꯤ ꯑꯣꯏꯔꯗꯤ ꯆꯥꯁꯤꯟꯈ꯭ꯔꯦ ꯑꯣꯛꯑꯦꯅ ꯐꯝꯗꯣꯛꯑ ꯍꯦꯛ ꯂꯩꯕꯁꯨ ꯅꯨꯡꯉꯥꯏꯇꯕ ꯑꯗꯨꯝ ꯀꯛ ꯀꯛ ꯀ ꯀꯛ ꯑꯗꯨꯝ ꯆꯥꯔꯒꯁꯨ ꯂꯩꯅꯤꯡꯉꯤꯗꯅꯀꯣ ꯃꯌꯥꯝ ꯂꯩꯔꯝꯃꯤꯅ ꯑꯗꯨꯃꯥꯏꯅ ꯇꯧꯕꯁꯦ ꯁꯤꯃꯗꯤ ꯌꯥꯝꯅ ꯁꯣꯏꯔꯕꯅꯦ ꯑꯩꯈꯣꯏꯒꯤ ꯑꯗꯣ ꯍꯣꯏ ꯌꯥꯔꯤꯈꯩ ꯊꯕꯛ ꯊꯣꯛꯄꯅꯤꯅ ꯎꯄꯥꯏ ꯂꯩꯇꯦ ꯍꯧꯖꯤꯛꯄꯨꯗꯤ ꯑꯗꯣ ꯊꯕꯛ ꯊꯣꯛꯄ ꯂꯣꯏꯔꯕ ꯃꯇꯨꯡꯗ ꯏꯁꯥꯅ ꯉꯝꯖꯔꯒꯗꯤ ꯑꯗꯨꯝ ꯑꯩꯒꯤ ꯆꯥꯡ ꯑꯃ ꯀꯣ ꯅꯣꯡꯃꯒꯤ ꯑꯁꯨꯛꯇꯒꯤ ꯍꯦꯜꯂꯣꯏꯒꯦ ꯈꯤꯖꯤꯛ ꯈꯤꯖꯥꯛ ꯍꯦꯟꯗꯣꯛ ꯍꯦꯟꯖꯤꯟ ꯍꯥꯏꯕꯁꯤꯗ ꯑꯗꯨꯝ ꯂꯩꯕ ꯇꯥꯕꯅꯤ ꯑꯗꯒꯤ ꯌꯦꯟꯁꯥꯡ ꯍꯥꯎꯔꯒꯅ ꯈꯤꯇꯪ ꯍꯦꯟꯕ ꯍꯥꯏꯕꯁꯤꯗꯤ ꯑꯗꯨꯝ ꯍꯧꯅ ꯁꯥꯟꯕꯀꯣ ꯑꯗꯨ ꯑꯣꯏꯅ ꯄꯣꯛꯄꯨ ꯑꯇꯣꯞꯄ ꯃꯇꯝ ꯃꯈꯩꯗ ꯁꯨꯝ ꯑꯩꯒꯤ ꯆꯥꯡ ꯑꯃ ꯌꯦꯡꯖꯔ ꯑꯗꯨꯃꯥꯏꯅ ꯆꯥꯅꯕꯗꯤ ꯍꯣꯠꯅꯕꯤꯌꯨ ꯍꯣꯠꯅꯔꯝꯒꯅꯤꯁꯨ ꯈꯜꯂꯦ ꯑꯗꯣ ꯑꯗꯨꯃꯥꯏꯅ ꯇꯧꯕꯅꯗꯤ ꯍꯦꯟꯅ ꯐꯒꯗꯕ ꯃꯥꯜꯂꯦ ꯑꯗꯣ ꯀꯔꯤ ꯃꯣꯠ ꯂꯩꯒꯦ ꯁꯣꯝꯒꯤ
ꯑꯣꯏ ꯑꯗꯨꯅꯤ ꯈꯟꯗꯤ ꯀꯩ ꯍꯥꯏꯗꯣꯏꯅꯣ ꯑꯗꯨꯝ ꯑꯩꯣꯏ ꯁꯤ ꯊꯕꯛ ꯂꯣꯏ ꯂꯣꯏꯁꯤꯟꯈ꯭ꯔꯒꯗꯤ ꯑꯩꯁꯨ ꯆꯥꯕ ꯊꯛꯄꯗꯀꯣ ꯈꯤꯇꯪ ꯁꯦꯝꯒꯦ ꯈꯣꯠꯀꯦ ꯑꯗꯒꯤ ꯑꯗꯨꯃꯥꯏꯅ ꯈꯜꯂꯦꯕꯀꯣ ꯍꯥꯏꯕꯗꯤ ꯑꯩꯈꯣꯏꯅ ꯌꯥꯝꯅ ꯁꯥꯟꯅꯗ ꯈꯣꯠꯅ ꯇꯧꯒꯗꯕ ꯂꯩꯕ ꯅꯠꯇꯕꯅꯤꯅ ꯑꯗꯨꯝ ꯆꯥꯛꯇ ꯆꯥꯛꯇ ꯑꯣꯏꯅ ꯈꯤꯇꯪ
ꯆꯥꯛꯇ ꯑꯣꯏꯅ ꯈꯤꯇꯪ ꯆꯥꯕ ꯊꯛꯄꯗ ꯈꯤꯇꯪ ꯁꯦꯝ ꯁꯦꯝꯅꯤꯡꯕꯗꯣ ꯗ ꯇꯧꯔꯒ ꯐꯅꯤ ꯍꯣꯏ ꯑꯗꯨꯅꯦ ꯆꯥꯕ ꯊꯛꯄꯗ ꯈꯤꯇꯪ ꯆꯣꯇꯣꯟ ꯇꯧꯗ꯭ꯔꯒꯗꯤꯀꯣ ꯏꯁꯥꯅ ꯋꯥꯋꯀꯤꯡ ꯆꯠꯄ ꯑꯣꯏꯒꯦꯔꯥ ꯅꯠꯇ꯭ꯔꯒ ꯁꯥꯟꯅ ꯈꯣꯠꯅꯕꯁꯨ ꯌꯥꯝ ꯀꯟꯅ ꯇꯧꯕ ꯅꯠꯇꯃꯤꯅꯅꯦ ꯇꯧꯔꯃꯛꯁꯨ ꯆꯥꯕꯗ ꯆꯣꯇꯣꯟ ꯍꯦꯛ ꯇꯧꯗ꯭ꯔꯤꯈꯩꯗꯤꯅꯦ ꯑꯗꯨꯝ ꯈꯔ ꯋꯥꯕꯅꯦꯕꯀꯣ ꯃꯌꯦꯡ ꯇꯥꯍꯟꯗꯅꯦꯕꯨ ꯃꯌꯦꯡ ꯇꯥꯍꯟꯒꯦ ꯈꯣꯠꯀꯦ ꯍꯥꯏꯕꯁꯦ ꯑꯗꯨꯅ ꯍꯧꯖꯤꯛꯇꯤ ꯑꯩꯈꯣꯏ ꯁ꯭ꯋꯥꯏꯗꯁꯨ ꯀꯩ ꯍꯥꯏꯅꯤ ꯅꯣꯏꯕꯁꯦ ꯄꯨꯔꯥ ꯂꯥꯏꯅꯥ ꯑꯃꯒꯤ ꯇꯥꯏꯞꯇ ꯑꯣꯏꯅ ꯇꯧꯅꯔꯦꯕ ꯍꯥꯏꯕꯗꯤ ꯃꯤꯁꯦ ꯑꯗꯨꯝ ꯃꯥꯁꯥꯒꯤ ꯆꯍꯤꯁꯦ ꯈꯤꯇꯪ ꯒ꯭ꯔꯣꯠ ꯂꯦꯞꯄ ꯃꯇꯝ ꯑꯣꯏꯈ꯭ꯔꯒꯗꯤ ꯑꯗꯨꯝ ꯂꯣꯏꯅꯃꯛ ꯂꯣꯏꯔꯛꯄꯩ ꯇꯥꯏꯞꯇ ꯇꯧꯕꯗꯣꯀꯣ ꯅꯣꯏꯕꯁꯦ ꯌꯥꯝꯅ ꯀꯩ ꯍꯥꯏꯅꯤ ꯑꯗꯨꯝ ꯂꯥꯏꯅꯥ ꯑꯃꯒꯤ ꯇꯥꯏꯞꯇ ꯆꯠꯂꯕꯅꯦꯕ ꯑꯗꯣ ꯑꯃꯔꯣꯝꯗꯗꯤ ꯍꯧꯖꯤꯛꯀꯥꯟꯁꯦ ꯌꯥꯝꯅ ꯑꯩꯅ ꯈꯜꯂꯛꯏꯕ ꯑꯉꯥꯡꯈꯩꯒꯤ ꯑꯣꯏꯅꯗꯤ ꯀꯩ ꯍꯥꯏꯅꯤ ꯃꯁꯥ ꯁꯦꯝꯕ ꯃꯁꯥ ꯁꯦꯝꯕ ꯍꯥꯏꯗꯅ ꯍꯦꯛꯇ ꯑꯩ ꯑꯗꯨ ꯆꯥꯎꯒꯗꯕꯅꯤ ꯑꯗꯨ ꯊꯣꯛꯀꯗꯕꯅꯤ ꯍꯥꯏꯕꯩ ꯋꯥ ꯅꯠꯇꯕꯀꯣ ꯀꯣ ꯃꯥꯒꯤ ꯂꯩꯔꯤꯕ ꯃꯁꯥ ꯃꯁꯥꯗꯨꯗ ꯈꯤꯇꯪ ꯍꯦꯜꯗꯤ ꯑꯣꯏꯅ ꯌꯥꯡꯂꯞꯅ ꯅꯨꯡꯉꯥꯏꯅ ꯂꯩꯅꯕꯒꯤ ꯃꯑꯣꯡꯗ ꯍꯥꯏꯇꯥꯔꯦꯀꯣ ꯂꯣꯏꯅꯃꯛ ꯁꯦꯝꯅꯕ ꯑꯗꯨꯝ ꯎꯔꯦ ꯆꯤꯡꯃꯛꯇꯕꯨ ꯀꯥꯕꯨ ꯑꯣꯏꯔꯁꯨ ꯁꯥꯏꯀꯜꯃꯛꯇꯕꯨ ꯊꯧꯕ ꯑꯣꯏꯔꯁꯨ ꯋꯥꯋꯀꯤꯡ ꯆꯠꯄ ꯈꯔ ꯑꯗꯒꯤ ꯁꯥꯟꯅ ꯈꯣꯠꯅꯕ ꯈꯔ ꯖꯤꯝ ꯆꯠꯄ ꯈꯔ ꯌꯥꯝꯌꯥꯝ ꯑꯗꯨꯛꯀꯤ ꯃꯇꯤꯛ ꯌꯥꯝꯅ ꯃꯤ ꯃꯈꯩꯁꯦ ꯁꯨꯝ ꯎꯕꯗ ꯀꯩ ꯍꯥꯏꯅꯤ ꯌꯥꯝ ꯀꯦꯌꯔ ꯂꯧꯅꯕꯩ ꯇꯥꯏꯞꯇ ꯑꯃ ꯇꯧꯗꯦ ꯇꯧꯔꯕꯅꯦ ꯑꯗꯣ ꯑꯩꯈꯣꯏꯁꯨ ꯁꯤꯒꯤ ꯂꯝꯖꯦꯟꯁꯤꯗ ꯌꯥꯎꯕꯗꯤ ꯀꯩꯁꯨ ꯀꯥꯏꯗꯦ ꯏꯁꯥ ꯐꯕ ꯍꯧꯕ ꯍꯥꯏꯁꯦ ꯑꯩꯅ ꯐꯔꯛꯑꯕ ꯃꯇꯨꯡ ꯑꯩꯒꯤ ꯀꯩꯔꯣ ꯏꯀꯥꯏ ꯏꯃꯨꯡ ꯃꯅꯨꯡ ꯁꯨꯡ ꯇꯞ ꯇꯞꯅ ꯂꯣꯏꯅꯃꯛ ꯤꯡ ꯇꯧꯔꯛꯄ ꯌꯥꯏꯗꯅꯀꯣ ꯑꯗꯣ ꯑꯗꯨꯃꯥꯏꯅ ꯍꯣꯠꯅꯃꯤꯟꯅꯁꯦ ꯑꯐꯕ ꯃꯔꯣꯝꯗ ꯆꯠꯁꯦ ꯑꯗꯨ ꯍꯥꯏꯖꯅꯤꯡꯉꯦ ꯑꯗꯣ ꯏꯁꯥꯒꯤ ꯍꯥꯏꯠꯁꯦ ꯀꯌꯥꯃꯨꯛ ꯂꯩꯕꯤꯒꯦ ꯆꯥꯎꯧꯔꯥꯛꯄ ꯈꯪꯕꯤꯕ꯭ꯔꯣ
ꯑꯩꯒꯤ ꯁꯥꯏ ꯑꯩꯒꯤ ꯍꯥꯏꯠꯁꯦ ꯋꯥꯟ ꯁꯚꯦꯟꯇꯤ
ꯊ
ꯍꯥꯏꯗꯤ ꯐꯥꯏꯚ ꯇꯦꯟ ꯑꯗꯨꯃꯥꯏꯅ ꯂꯩ
ꯑꯣ ꯐꯥꯏꯚ ꯇꯦꯟ ꯂꯩꯔꯒꯗꯤ ꯑꯩꯅ ꯈꯟꯕꯗ ꯋꯦꯠꯁꯦ ꯑꯗꯨꯝ ꯁꯚꯦꯟꯇꯤꯒꯨꯝꯕ ꯅꯠꯇ꯭ꯔꯒ ꯁꯚꯦꯟꯇꯤ ꯍꯨꯠ ꯍꯥꯔꯠ ꯑꯗꯨꯃꯥꯏꯅ ꯂꯩꯕꯗꯨꯅ ꯑꯣꯏꯔꯝꯒꯗꯕꯗꯤ ꯃꯥꯜꯂꯦ ꯑꯩ ꯆꯞ ꯆꯥꯕꯗꯤ ꯈꯪꯖꯗ꯭ꯔꯦꯕꯀꯣ ꯑꯗꯣ ꯑꯗꯨꯁꯨ ꯍꯥꯏꯔꯞ ꯌꯦꯡꯕꯤꯌꯣ ꯌꯦꯡꯉꯒ ꯑꯗꯨ ꯃꯦꯟꯇꯦꯟ ꯇꯧꯔꯒ ꯆꯠꯂꯒꯗꯤ ꯉꯁꯥꯏꯒꯤ ꯑꯩ ꯐꯤꯕꯝꯗꯨ ꯆꯥꯔꯕꯅꯤꯅ ꯀꯩꯅꯣꯝꯇꯕꯨ ꯁꯦꯠꯄ ꯆꯥꯕ ꯑꯣꯏꯔꯒꯁꯨ ꯍꯦꯛ ꯄꯛꯆꯕ ꯍꯥꯏꯕꯗꯣ ꯑꯗꯒꯤ ꯃꯌꯥꯝ ꯄꯨꯟꯕ ꯃꯇꯥꯡꯗꯁꯨ ꯑꯗꯨꯝ ꯏꯁꯥ ꯏꯊꯟꯇ ꯀꯟꯐꯤꯗꯦꯟ ꯍꯦꯟꯒꯠꯆꯕꯅꯦꯕꯀꯣ ꯑꯩꯒꯤ ꯑꯗꯨꯝ ꯁꯤ ꯑꯗꯨꯝ ꯈꯪꯉꯛꯀꯅꯤꯀꯣ ꯈꯤꯇꯪ ꯑꯣꯜꯂꯀꯥꯟꯗ ꯁꯛ ꯐꯖ ꯊꯣꯛꯂꯛꯀꯅꯤ ꯑꯗꯒꯤ ꯌꯦꯡꯕꯗ ꯃꯄꯥ ꯆꯥꯕ ꯍꯥꯏꯕꯗ ꯑꯗꯨꯝ ꯑꯣꯏꯔꯛꯀꯅꯦꯕꯀꯣ ꯑꯗꯨꯝ ꯀꯩꯅꯣꯝꯃꯇꯕꯨ ꯁꯦꯠꯂꯁꯨ ꯆꯥꯅꯔꯕꯅꯤꯅ ꯏꯐꯗ ꯐꯖꯕꯗꯣ ꯑꯗꯨꯃꯥꯏꯅ ꯑꯣꯏꯕꯅꯦ ꯑꯗꯣ ꯍꯧꯖꯤꯛ ꯍꯧꯖꯤꯛꯁꯦ ꯏꯁꯥ ꯀꯦꯖꯤ ꯀꯌꯥꯃꯨꯛ ꯂꯩꯕꯤꯒꯦ
ꯀꯂꯣꯁꯦ ꯍꯧꯖꯤꯛꯁꯦ ꯃꯔꯤꯐꯨ ꯃꯔꯤꯐꯨ ꯍꯦꯜꯂꯝꯗꯧ ꯃꯥꯜꯂꯦ
ꯗꯧ ꯃꯥꯜꯂꯦ ꯅꯪ ꯌꯟꯗ ꯀꯨꯏꯗ꯭ ꯀꯥꯟꯗ ꯃꯔꯤꯐꯨꯗꯥ ꯂꯩꯌꯦꯕꯅꯀꯣ ꯑꯣ ꯑꯗꯨ ꯑꯣꯏꯕ ꯇꯥꯔꯒꯗꯤ ꯍꯣꯏ ꯀꯦꯖꯤ ꯇꯔꯥꯃꯨꯛ ꯀꯣ ꯇꯔꯥꯃꯨꯛꯄꯨ ꯉꯝꯗꯦ ꯍꯥꯏꯔꯁꯨ ꯑꯗꯨꯝ ꯅꯤꯄꯥꯥꯟ ꯁ꯭ꯃꯨꯛꯀꯤ ꯆꯥꯡꯗꯗꯤ ꯀꯛꯊꯔꯒꯗꯤ ꯌꯥꯝ ꯐꯖꯊꯣꯛꯀꯗꯕꯁꯨ ꯃꯥꯜꯂꯦ ꯑꯗꯨ ꯅꯍꯥꯟ ꯎꯕꯗꯁꯨ ꯌꯥꯝ ꯐꯖꯍꯔꯕꯅꯦ ꯑꯗꯨ ꯐꯔꯦ ꯐꯖꯔꯤꯈꯩꯁꯤꯗ ꯑꯗꯨꯝ ꯄꯣꯊꯥ ꯀꯩꯁꯨ ꯄꯣꯊꯥꯍꯧꯔꯣ ꯌꯥꯝ ꯋꯥꯅꯁꯨ ꯎꯔꯦꯕꯀꯣ
ꯍꯣꯏ ꯐꯔꯦ ꯐꯔꯦ ꯊꯝꯃꯀꯣ ꯑꯗꯨ ꯑꯩ ꯊꯝꯒꯦ